ꯍꯜꯂꯣ ꯇꯥꯕ꯭ꯔꯣ
ꯑꯣ ꯇꯥꯏꯌꯦ
ꯀꯩꯗꯧꯔꯤꯅꯣ
ꯎꯝ ꯇꯨꯝꯕ ꯍꯧꯒꯠꯇ꯭ꯔꯤꯌꯦ
ꯊꯦꯡꯉꯦꯍꯦ ꯍꯧꯒꯠꯄ ꯌꯥꯔꯦ ꯍꯧꯖꯤꯛꯐꯥꯎ ꯇꯨꯝꯃꯒ ꯂꯩꯔꯗꯤ ꯍꯦꯟꯃꯟꯗ꯭ꯔꯣ
ꯖꯤꯗꯤ ꯍꯧꯒꯠꯇ꯭ꯔꯕꯣ
ꯑꯩꯗꯤ ꯉꯁꯥꯏꯅ ꯍꯧꯒꯠꯂꯦ ꯆꯥꯛ ꯏꯟꯁꯥꯡꯁꯨ ꯂꯣꯏꯔꯦ ꯆꯥꯕꯁꯦ ꯈꯔ ꯉꯟꯃꯟꯕꯒꯤ ꯑꯦ ꯇꯦꯔꯦꯁ ꯃꯊꯛ ꯀꯥꯔꯒ ꯃꯤ ꯆꯠꯄ ꯈꯣꯠꯄ ꯀꯟꯅ ꯌꯦꯡꯉꯤ
ꯑꯣꯝ ꯀꯔꯤ ꯌꯦꯟꯁꯥꯡ ꯊꯣꯡꯕ꯭ꯔꯥ
ꯉꯁꯤꯗꯤ ꯅꯤꯡꯊꯧ ꯀꯥꯕꯅꯤꯅ ꯀꯩꯅꯣ ꯑꯣꯏꯅ ꯊꯣꯡꯉꯦ ꯑ ꯁꯧꯒ꯭ꯔꯤ ꯑꯣꯏꯅ ꯊꯣꯡꯉꯦ
ꯑꯁ ꯍꯥꯎꯇꯦꯅꯦ ꯑꯗꯨꯗꯤ
ꯍꯥꯎꯇꯦ ꯍꯥꯏꯕ ꯋꯔꯤꯗꯤ ꯑꯩꯗꯤ ꯁꯧꯔꯤ ꯌꯥꯝ ꯄꯥꯝꯃꯦ ꯍꯥꯏꯔꯒ
ꯀꯔꯤ ꯍꯥꯏꯕ
ꯁꯧꯒꯔꯤ ꯈꯤꯇꯪ ꯊꯣꯡꯕꯔ‌ꯣꯕꯥ ꯑꯇꯩꯗꯤ ꯊꯣꯡꯗꯦ
ꯑꯥ ꯉꯔꯥꯡꯒꯤ ꯌꯦꯟꯁꯥꯁꯨ ꯂꯦꯝꯕ ꯂꯩꯌꯦꯗ
ꯑꯣ ꯀꯅꯥ ꯀꯅꯥ ꯂꯩꯒ‌ꯦ
ꯑꯩꯗꯤ ꯏꯆꯦꯒ ꯈꯛꯇ ꯂꯩꯕꯅꯦ ꯅꯪꯗꯤ
ꯎꯝ ꯑꯩꯖꯨ ꯏꯆ‌ꯦꯒ ꯂꯩ
ꯅꯪꯒꯤ ꯈꯣꯟꯖꯦꯜꯗ‌ꯣ ꯌꯥꯝ ꯁꯦꯡꯗꯦ
ꯎꯝ ꯁ‌ꯦꯡꯈꯔꯥꯕ
ꯁꯦꯡꯉꯦ ꯁꯦꯡꯉꯦ ꯅꯪꯅ ꯅꯨꯄꯥ ꯊꯣꯛꯃꯟꯕꯒꯤ ꯈꯣꯟꯖꯦꯜꯗꯣ ꯌꯥꯝꯅ ꯆꯥꯎꯕꯩ ꯑꯣꯏꯔꯝꯃ ꯃꯥꯜꯂꯦ
ꯇꯧꯗꯝ ꯅꯤꯗ ꯑꯌꯨꯛ ꯑ‌ꯣꯏꯕꯒꯤ ꯋꯥꯗꯨ ꯉꯥꯡꯕ ꯉꯝꯗꯕꯒꯤꯅꯤꯅꯥ
ꯑꯣ
ꯀꯔꯤ ꯀꯔꯤ ꯇꯧꯒꯦꯔꯥ ꯉꯁꯤꯗꯤ
ꯉꯁꯤꯁꯦ ꯏꯆꯦꯒ ꯑꯩꯈꯣꯏꯅꯤ ꯊꯕꯛ ꯑꯃ ꯌꯦꯡꯉꯨꯁꯦ ꯍꯥꯏꯅ ꯇꯧꯔꯤꯅꯦ
ꯑ‌ꯣ ꯀ‌ꯣꯂ‌ꯦꯁ ꯆꯠꯂꯤ
ꯍꯥꯥ
ꯀ‌ꯣꯂꯦꯁ ꯆꯠꯂ‌ꯣꯏ
ꯑꯩ ꯀꯣꯂꯦꯖ ꯀꯥꯕ ꯂꯣꯏꯔꯦ
ꯑꯣ
ꯑꯩ ꯑꯍꯟ ꯑꯣꯏꯈ꯭ꯔꯦ
ꯑꯣ ꯊꯕꯛ ꯊꯤꯕ ꯑꯗꯨꯗꯤ
ꯊꯕꯛ ꯍꯣꯏ ꯊꯕꯛ ꯑꯩ ꯊꯥ ꯑꯃ ꯍꯦꯜꯂꯦ ꯊꯤꯔꯤꯁꯦ ꯐꯪꯗꯕꯒꯤ
ꯐꯪꯒꯅꯤ ꯗꯥ ꯁ‌ꯣꯏꯗꯅ
ꯍꯣꯏ ꯐꯪꯗꯕꯒꯤꯍꯧꯖꯤꯛꯁꯨ ꯀꯟꯅ ꯊꯤꯔ ꯂꯩ
ꯊꯤꯕ ꯆꯠꯀꯦ ꯍꯥꯏꯅ ꯏꯆꯦꯒ ꯑꯈꯣꯏꯅꯤ ꯍꯥꯟꯅꯗꯒꯤꯗꯤ ꯆꯠꯄ ꯌꯥꯔꯕꯅꯦꯕ
ꯑ‌ꯣ
ꯔꯤꯖꯨꯝꯒꯨꯝꯕꯗꯤ ꯈꯔ ꯊꯥꯖꯤꯜꯂꯦꯕꯀꯣ ꯑꯗꯨ ꯃꯣꯏꯁꯨ ꯀꯧꯔꯛꯇꯕ
ꯎꯝ
ꯑꯗꯨꯒꯤ ꯃꯐꯝ ꯃꯐꯝ ꯌꯧꯔ ꯌꯦꯡꯉꯨꯁꯦꯔꯥ ꯍꯥꯏꯅ ꯏꯆꯦꯅ ꯍꯥꯏꯕ
ꯀꯧꯔꯛꯀꯅꯤ ꯗ ꯁ‌ꯣꯏꯗꯅꯥ
ꯍꯣꯏ ꯊꯕꯛ ꯇꯧꯅꯤꯡ ꯑꯩ ꯇꯟꯕꯥ ꯊꯕꯛ ꯇꯧꯕꯁꯦ ꯋꯥꯏꯌꯦꯕ
ꯁꯥꯕꯔ‌ꯣ ꯅ‌ꯣꯏꯗꯗꯤ
ꯀꯔꯤ ꯍꯥꯏꯕꯅꯣ
ꯅꯨꯡꯁꯥ ꯁꯥꯕꯔꯥ ꯅꯣꯏꯔꯣꯝꯗꯤ ꯂꯩꯕꯗꯨ ꯀꯃꯥꯏꯟ ꯇꯧꯒꯦ ꯍꯥꯏꯕ
ꯅꯨꯡꯁꯥꯔꯣ ꯍꯣꯏ ꯁꯥꯏꯌꯦ ꯑꯁ ꯁꯥꯕꯗꯤ ꯎꯄꯥꯏ ꯂꯩꯇꯦꯍꯦ ꯉꯔꯥꯡ ꯈꯨꯠ ꯁꯥ ꯑꯃꯅꯤ ꯎꯄꯥꯏ ꯂꯩꯇꯦ
ꯔꯨꯐ ꯔꯨꯐ ꯃꯊꯛꯇꯥ ꯂꯩꯕ꯭ꯔꯥ
ꯍꯣꯏ ꯃꯥ ꯑꯗꯣ ꯍꯧꯖꯤꯛꯁꯦ ꯑꯩ ꯑꯩꯈꯣꯏꯗꯤ ꯃꯈꯥꯗ ꯂꯩꯌꯦꯕꯀꯣ ꯍꯧꯖꯤꯛꯇꯤ ꯑꯩꯅ ꯃꯊꯥꯛꯇꯥ ꯑꯌꯨꯛꯀꯤ ꯅꯨꯡꯁꯤꯠ ꯂꯥꯡꯒꯦ ꯍꯥꯏꯅ ꯃꯊꯛꯇ ꯀꯥꯕ
ꯎꯝ ꯇꯦꯔ‌ꯦꯁ ꯃꯊꯥꯛꯇꯥ
ꯍꯣꯏ ꯏꯆꯦꯗꯤ ꯀꯟꯅ ꯇꯨꯝꯃꯒ ꯂꯩꯔꯤ ꯍꯧꯖꯤꯛ
ꯑ‌ꯣ ꯅꯣꯏ ꯕ‌ꯣꯜ ꯌ‌ꯦꯡꯕ꯭ꯔꯥ ꯅ‌ꯣꯏꯗꯤ
ꯌꯦꯡꯉꯦ ꯑꯗ‌ꯣ ꯑꯩꯗꯤ ꯑꯩꯅ ꯌꯥꯝ ꯌꯦꯡꯅꯤꯡꯕ ꯁꯅꯥꯗꯦꯕꯀꯣ
ꯑꯣ ꯀꯅꯥꯒꯤ ꯐ꯭‌ꯦꯟꯁꯔꯥ
ꯍꯣꯔꯦꯟ ꯍꯥꯏꯒꯦ ꯑꯗꯨꯕꯨꯗꯤ ꯐꯖꯅ ꯀꯣ꯫
ꯑꯗꯣ꯫ ꯉꯥ ꯑꯥ ꯑꯩꯗꯤ ꯑꯩꯈꯣꯏꯒꯤꯗꯤ ꯅꯍꯥꯟ ꯉꯝꯈ꯭ꯔꯦ꯫ ꯑꯗꯣ ꯉꯔꯥꯡ ꯉꯔꯥꯡ ꯅꯨꯃꯤꯠꯇꯨꯗꯤ ꯀꯥꯎꯈ꯭ꯔꯦ ꯃꯤꯅ ꯌꯥꯝꯅ ꯄꯥꯝꯅꯕꯗꯨꯅꯦꯗ꯫
ꯑꯣ ꯈꯪꯉꯦ ꯈꯪꯉꯦ ꯑꯗꯨ ꯅꯪ ꯄꯥꯝꯕꯗꯨꯗꯤ꯫
ꯑꯩ ꯑꯩꯒꯤ ꯈ꯭ꯋꯥꯏꯗꯒꯤ ꯄꯥꯝꯕꯅꯦ ꯅꯨꯄꯥ ꯊꯣꯛꯄꯗꯨ ꯅꯠꯇꯕ ꯅꯨꯄꯥ ꯈꯔ ꯊꯣꯛꯇꯕꯗꯣ꯫
ꯑꯣ ꯑꯩꯒꯤ ꯆꯞ ꯃꯅꯩ ꯑꯗꯨꯗꯤ꯫
ꯍꯣꯏ ꯑꯩꯗꯤ ꯃꯥ ꯃꯥꯒꯤ ꯃꯁꯛꯇꯣ꯫ ꯑꯗꯨꯝ ꯌꯦꯡꯕ ꯀꯥꯟꯗ ꯈꯔ ꯅꯨꯡꯁꯤꯕ ꯐꯥꯎꯋꯦꯕ꯫
ꯑꯣ ꯅ ꯉꯧꯕ꯭ꯔꯣ ꯃꯨꯕꯗ꯭ꯨꯔꯣ꯫
ꯉꯧꯕꯗꯨꯅꯦ ꯉꯧꯕ ꯉꯧꯔꯒ ꯈꯔ ꯅꯦꯝꯕꯗꯣ꯫
ꯑꯣ꯫
ꯅꯪꯁꯨ ꯆꯞ ꯃꯥꯟꯅꯕ꯭ꯔꯥ꯫
ꯍꯣꯏ ꯃꯅꯩ ꯍꯣꯏ꯫
ꯑꯁ ꯑꯩ ꯉꯁꯤ ꯑꯗꯨꯒꯤ ꯐꯨꯔꯤꯠ ꯂꯩ ꯈꯜꯂꯤꯅꯦ꯫ ꯊꯕꯛ ꯊꯤꯕ ꯆꯠꯄꯗꯀꯣ ꯍꯥ꯫
ꯉꯔꯥꯡ ꯌꯦꯡꯕ ꯉꯔꯥꯡꯒꯤ ꯅꯦꯠ ꯉꯁꯤꯒꯤ ꯅꯦꯠ ꯍꯥꯏꯕ꯫ ꯉꯁꯤꯒꯤ ꯉꯁꯤꯒꯤ꯫
ꯑ ꯃꯣꯏ ꯁꯥꯖꯨ ꯁꯅꯗꯦꯅ꯫
ꯑꯣ ꯅ ꯑꯇꯩ ꯑꯇꯩ ꯍꯥꯏꯕ ꯑꯇꯩꯗꯤ ꯑꯣ
ꯏꯇꯩꯒꯤ ꯑꯩ ꯌꯦꯡꯗꯦ ꯏꯆꯦꯒꯤ ꯏꯆꯦ ꯅꯨꯡꯗꯥꯡꯒꯤꯁꯨ ꯌꯦꯡꯕꯅꯦ꯫ ꯑꯗꯣ ꯉꯁꯤ ꯑꯃ ꯂꯩ ꯉꯁꯤ ꯑꯃ ꯄꯣꯕꯗꯣ꯫
ꯎꯝ꯫
ꯑꯣ ꯄꯣꯕꯗꯣ ꯃꯣꯏꯅ ꯄꯣꯕꯕꯨꯗꯤ ꯅꯨꯡꯉꯥꯏꯇꯦꯕꯀꯣ꯫
ꯎꯝ꫰꫰
ꯑꯗꯨꯕꯨ ꯅꯍꯥꯟ ꯑꯩꯅ ꯌꯥꯝ ꯄꯥꯝꯖꯕꯗꯣ ꯃꯣꯏꯅ꯫ ꯄꯣꯛꯍꯟꯕꯅꯦꯕ꯫
ꯑꯩꯅ ꯌꯥꯝꯅ ꯄꯥꯝꯖꯕ ꯑꯃꯒ ꯃꯉꯥꯅ ꯄꯣꯛꯍꯟꯕꯒꯤ ꯃꯣꯏ ꯄꯣꯛꯕꯁꯦ ꯈꯔ ꯅꯨꯡꯉꯥꯏꯕ ꯐꯥꯎꯋꯦ꯫
ꯆꯦ ꯑꯗꯨ ꯃꯥꯒꯤ ꯐꯦꯟꯁ ꯃꯥꯂꯦꯅ ꯆꯁꯅꯕꯗꯣ꯫
ꯑ ꯍꯣꯏ ꯏꯆꯦꯒꯤꯅꯦ꯫ ꯑꯗꯨ ꯃꯥ ꯄꯣꯛꯈ꯭ꯔꯦꯗ ꯏꯆꯦꯁꯦ꯫ ꯎꯝ ꯑꯩꯗꯤ ꯎꯝ ꯄꯥꯝꯗꯤ ꯌꯥꯝ ꯄꯥꯝꯗꯕꯗꯤ ꯅꯠꯇꯦꯕ꯫
ꯎꯝ꯫
ꯑꯗꯨꯕꯨ ꯑꯁ ꯈꯪꯗꯦ ꯑꯩꯅ ꯌꯥꯝꯅ ꯄꯥꯝꯕ ꯑꯁꯤꯅ ꯑꯩꯅ ꯍꯥꯏꯕ ꯑꯩꯅ ꯂꯩꯒꯦ ꯍꯥꯏꯅ ꯍꯥꯏꯕꯗꯣ꯫
ꯅꯝꯕꯔ ꯇꯔꯥ ꯍꯥꯞꯄꯗꯣ꯫
ꯑꯣ꯫
ꯑꯗꯨ ꯅꯨꯄꯥꯗꯤ ꯈꯪꯗꯦ ꯑꯩꯅ ꯍꯦꯛ ꯑꯗꯨꯝ ꯎꯝ ꯌꯦꯡꯕ ꯀꯥꯟꯗ ꯈ꯭ꯋꯥꯏꯗꯩ ꯅꯨꯡꯁꯤꯕ ꯍꯥꯏꯁꯦ ꯃꯥ ꯇꯥꯔꯦꯕ ꯍꯣꯏ꯫
ꯆꯝꯁꯨ ꯆꯝꯕꯅꯦ ꯃꯥꯗꯤ꯫ ꯍꯣꯏ ꯆꯝꯁꯨ ꯆꯝꯃꯦ ꯃꯥꯗꯤꯀꯣ꯫
ꯍꯣꯏ꯫
ꯃꯤꯕꯨꯁꯨ ꯌꯥꯝ
ꯎꯝ ꯌꯥꯝꯅ ꯊꯤꯅ ꯉꯥꯡꯉꯛꯄ ꯑꯣꯏꯌꯦ꯫ ꯑꯗꯨꯅꯦ ꯃꯥꯗꯤ ꯁꯥꯟꯅꯕ ꯈꯣꯠꯄ ꯀꯥꯟꯗ ꯌꯥꯝꯅ ꯏꯪ ꯇꯞꯅ ꯁꯥꯟꯅꯩꯌꯦꯕ꯫
ꯑꯗꯨꯅꯤ ꯃꯥ ꯐꯥꯎꯗꯤ ꯑꯩꯁ ꯍꯥ
ꯔꯗꯨ
ꯍꯣꯏ
ꯇꯥꯡꯕ꯭ꯔꯥ ꯂꯩ ꯍꯣꯡꯕ꯭ꯔꯥ
ꯑꯩꯈꯣꯏꯅ ꯂꯩꯕꯗꯣ ꯂꯤꯁꯤꯡ ꯃꯉꯥ ꯄꯤꯌꯦ
ꯎꯝ
ꯑꯗꯨ ꯑꯗꯨꯝ ꯎꯝ ꯌꯨꯝꯒꯤꯕꯨꯑꯥꯏ ꯍꯥꯏꯔꯗꯤ ꯑꯩꯈꯣꯏꯒꯤꯗꯤ ꯑꯣꯏꯔꯗꯤ ꯕꯔꯥꯒꯤꯁꯦ ꯑꯗꯨꯝ ꯌꯥꯝ ꯇꯥꯡꯕ ꯑꯣꯏꯗꯦꯕꯀꯣ ꯍꯥꯏꯕꯗꯤ ꯏꯁꯤꯡꯁꯨ ꯑ ꯄꯩꯁꯥ ꯄꯤꯗꯦ ꯃꯩꯁꯨ ꯄꯩꯁꯥ ꯄꯤꯗꯦꯀꯣ ꯑꯗꯨꯒ ꯃꯄꯥꯟ ꯊꯣꯛꯄꯒꯤꯒ ꯎꯝ ꯅꯛꯅꯔꯒ ꯊꯝꯃꯦꯕ ꯈꯪꯉꯦꯀꯣ ꯒ꯭ꯌꯥꯟ ꯇꯥꯔꯦꯀꯣ ꯑꯗꯨꯝ ꯅꯛꯅꯔ ꯊꯝꯕꯗꯣ ꯀꯥꯗꯣ ꯑꯗꯨꯒꯨꯝꯕ ꯊꯝꯃꯦ ꯑꯗꯨꯒ ꯏꯁꯤꯡꯁꯨ ꯌꯥꯝ ꯃꯔꯥꯡ ꯀꯥꯏꯅ ꯂꯩꯌꯦꯕ ꯏꯁꯤꯡꯒꯤ ꯇꯦꯞ ꯑꯅꯤ ꯑꯍꯨꯝ ꯂꯩꯌꯦꯕ
ꯕꯥꯔꯠꯔꯨꯝ ꯑꯦꯇꯦꯁ ꯇꯧꯕ꯭ꯔꯥ
ꯍꯣꯏ ꯍꯣꯏ ꯑꯗꯨꯅꯦ ꯑꯩꯅ ꯍꯥꯏꯕꯗꯣ ꯍꯣꯏ
ꯄꯥ ꯑꯗꯨꯒ ꯑ ꯌꯨꯝꯁꯨ ꯏꯪꯉꯦꯕ ꯑꯗꯨ ꯃꯈꯥꯔꯣꯝ ꯂꯩꯕꯒꯤꯀꯣ
ꯎꯝ ꯔꯨꯝ ꯀꯌꯥꯝ ꯆꯥꯎꯒꯦ
ꯔꯨꯝꯗꯣ ꯑꯩꯈꯣꯏ ꯏꯆꯦꯈꯣꯢꯅꯤꯅ ꯂꯩꯕꯗꯣ ꯔꯨꯝꯗꯣ ꯐꯃꯨꯡ ꯑꯃ ꯊꯥꯔꯦꯅ
ꯎꯝ
ꯐꯃꯨꯡ ꯑꯃ ꯊꯥꯔꯦ ꯐꯦꯖꯪ ꯀꯣꯠꯇꯣ ꯈꯪꯉꯦꯀꯣ ꯐꯤꯖꯪꯒꯤ ꯀꯣꯠꯇꯣ ꯑꯗꯨ ꯑꯃ ꯍꯥꯞꯄꯦꯀꯣ ꯍꯣꯏ ꯍꯣꯏ ꯍꯣꯏ ꯑꯃ ꯍꯥꯞꯄꯦ ꯑꯗꯨ ꯂꯥꯏꯔꯤꯛ ꯄꯥꯕꯒꯤ ꯇꯦꯕꯜ ꯑꯃ ꯍꯥꯞꯄꯦꯀꯣ
ꯎꯝ
ꯑꯃ ꯍꯥꯞꯄꯦ ꯑꯗꯨ ꯐ꯭ꯔꯤꯖ ꯍꯥꯞꯄꯦꯀꯣ
ꯎꯝ ꯑꯁ ꯌꯥꯝꯁꯦꯍꯦ
ꯍ ꯍꯣꯏ ꯑꯗꯨꯒ ꯑ ꯆꯥꯛ ꯊꯣꯡꯕꯒꯤ ꯒ꯭ꯌꯥꯁꯀꯤ ꯃꯥꯒꯤ ꯎꯝ ꯁꯦꯝꯐꯝꯗꯨ ꯁꯦꯝꯃꯒ ꯊꯝꯕꯅꯦꯕ
ꯎꯝ
ꯑꯗꯨꯒꯤ ꯑꯣꯏꯔꯗꯤ ꯑꯗꯨꯝ ꯌꯥꯏꯑꯦ
ꯌꯥꯝ
ꯍꯣꯏ ꯑꯗꯨꯝ ꯐꯩꯌꯦꯕ
ꯎꯝ
ꯍꯥꯏꯕꯗꯤ ꯂꯩꯕꯗꯣ
ꯎꯝ
ꯄꯨꯁꯨ ꯃꯌꯥꯡꯅꯦꯕꯀꯣ ꯑ ꯃꯌꯥꯡꯅꯦ ꯍꯥꯏꯔꯁ ꯁꯨ ꯃꯥꯁꯦ ꯃꯤ ꯌꯥꯝ ꯐꯕ ꯑꯣꯏꯕ
ꯑꯍꯟꯔꯣ
ꯍꯣꯏ ꯑꯍꯟꯅꯦ ꯑꯍꯟꯅꯅꯦ ꯃꯆꯥ ꯃꯆꯨ ꯂꯩꯔꯕꯅꯦ
ꯑꯁ ꯑꯍꯟꯅꯤꯅꯦꯗꯨꯗꯤ
ꯑꯗꯨꯗꯤ ꯍꯣꯏ ꯑꯩꯈꯣꯏꯗꯤ ꯑꯩꯅ ꯅꯍꯥ ꯅꯍꯥꯟ ꯃꯣꯏꯗ ꯂꯥꯛꯄ ꯀꯥꯟꯗ ꯑꯩꯁꯦ ꯃꯣꯏꯒꯤ ꯂꯣꯟ ꯈꯪꯗꯦꯕ ꯊꯥ ꯑꯃꯈꯛ ꯍꯦꯟꯕꯗ ꯉꯥꯏꯔꯤꯌꯦꯅ ꯑꯗꯨꯒꯤ ꯍꯣꯏ ꯑꯩ ꯄꯥꯛ ꯍꯩꯇꯦꯕ ꯍꯩꯔꯁꯨ ꯆꯨꯝꯅ ꯁꯨꯝ ꯃꯄꯥꯟ ꯊꯣꯛꯄꯗ ꯈꯛ ꯍꯩꯌꯦꯕ ꯃꯣꯏꯕꯨ ꯅꯨꯡ ꯅꯨꯡꯇꯤꯁ ꯍꯥ
ꯃꯌꯥꯡꯂꯣꯟ
ꯂꯣꯟꯕ꯭ꯔꯣ ꯍꯣꯏꯕ
ꯎꯝ
ꯅꯪ ꯍꯩꯕ꯭ꯔꯣ
ꯑꯁ ꯀꯗꯥꯏꯗꯥꯒꯤ ꯉꯥꯡꯕꯗꯤ ꯍꯩꯇꯦ ꯑꯗꯨ ꯇꯥꯕꯗꯤ ꯍꯩꯌꯦ
ꯀꯤꯔꯤ ꯍꯥꯏꯕ
ꯉꯥꯡꯕꯗꯤ ꯄꯥꯛ ꯍꯩꯇꯦꯕ ꯈꯔ ꯈꯔꯗꯤ ꯉꯥꯡꯕ ꯍꯩꯕ ꯑꯗꯨ ꯃꯣꯏꯅ ꯉꯥꯡꯕꯗꯤ ꯒ꯭ꯌꯥꯟ ꯇꯥꯕ ꯉꯥꯡꯊꯣꯛꯄꯗꯣ
ꯉꯥꯡꯊꯣꯛꯄꯗꯨ ꯍꯣꯏ ꯅꯥꯍꯟ ꯃꯥꯅ ꯑꯍꯥꯟꯕ ꯂꯥꯛꯄ ꯅꯨꯃꯤꯠꯇꯣ ꯃꯥꯖꯦ ꯑꯩꯉꯣꯟ ꯗꯥ ꯋꯥ ꯉꯥꯡꯔꯛꯄꯅꯦꯕꯀꯣ ꯑꯥ ꯅꯦꯆꯦ ꯃꯅꯥꯛꯇꯥ ꯂꯥꯛ ꯄ꯭ꯔꯥ ꯈꯣꯄ꯭ꯔꯥ ꯍꯥꯏꯅ ꯏꯆꯦꯗꯤ ꯃꯥꯒꯤ ꯃꯅꯥꯛꯇꯥ ꯂꯩꯥꯏꯕꯗꯣ ꯆꯍꯤ ꯃꯣꯏꯒꯤ ꯌꯨꯝ ꯕꯔꯥ ꯂꯩꯕ ꯆꯍꯤ ꯃꯔꯤ ꯃꯉꯥ ꯁꯨꯈ꯭ꯔꯦ
ꯑꯁ ꯌꯥꯝꯈ꯭ꯔꯦꯅꯦꯀꯣ ꯑꯗꯨꯗꯤ
ꯌꯥꯝꯈ꯭ꯔꯥꯕꯒꯤ ꯃꯣꯏꯁꯨ ꯃꯆꯥꯗꯧꯅ ꯈꯜꯂꯦꯕ
ꯎꯝ
ꯑꯗꯨꯒꯤ ꯑꯩꯈꯣꯏꯕꯨꯁꯨ ꯂꯥꯛꯑꯗꯤ ꯑꯗꯨꯝ ꯅꯨꯡꯁꯤꯅ ꯀꯧꯕꯗꯣ ꯑꯗꯨꯝ ꯑꯇꯣꯞꯄ ꯖꯥꯠ ꯑꯣꯏꯔꯁꯨꯀꯣ ꯅꯨꯡꯁꯤꯅ ꯀꯧꯋꯦꯕ ꯑꯩꯈꯣꯏꯕꯨ ꯑꯁ ꯍꯣꯏ ꯅꯍꯥꯟꯁꯨ ꯑꯩꯅ ꯑꯩꯈꯣꯏꯒꯤ ꯑꯃꯣꯠ ꯑꯀꯥꯏ ꯎꯝ ꯂꯧꯅꯤꯡꯉꯥꯏ ꯒꯔꯤ ꯍꯦꯛ ꯂꯥꯛꯑꯦꯅ
ꯎꯝ
ꯑꯗꯣ ꯃꯣꯏꯁꯦ ꯂꯤꯐ꯭ꯔꯤꯗ ꯈꯣꯡꯉꯒ ꯂꯥꯛꯄꯅꯦꯕ ꯑꯩꯅ ꯍꯦꯛ ꯍꯦꯛ ꯇꯥꯒꯟꯗꯕ ꯑꯥꯏ ꯑꯩꯈꯣꯏꯖꯨ ꯐꯣꯟ ꯒꯨꯝꯕ ꯌꯦꯡ ꯈꯣꯠꯂꯒ ꯇꯧꯔꯗꯤ ꯃꯣꯏꯅ ꯇꯧꯕꯗꯣ ꯇꯥꯗꯕꯒꯤꯀꯣ
ꯎꯝ
ꯃꯥ ꯅꯨꯡꯇꯤꯒꯤ ꯑꯩꯈꯣꯏꯒꯤꯗꯨ ꯄꯨꯔꯒ ꯃꯄꯥꯟꯗ ꯍꯦꯛ ꯊꯥꯡꯕꯤꯕꯅꯦ
ꯅꯨꯡꯁꯤꯌꯦ ꯑꯩꯗꯤ ꯑꯇꯣꯞꯄ ꯑꯣꯏꯔꯗꯤ ꯑꯗꯨꯃꯥꯏꯟ ꯇꯧꯕꯤꯔꯣꯏꯕ
ꯍꯣꯏ ꯆꯨꯝꯃꯦ ꯍꯣꯏ
ꯅꯨꯡꯇꯤꯒꯤ ꯈꯣꯡ ꯃꯥꯏꯅ ꯅꯨꯡꯇꯤꯒꯤ ꯇꯥꯗꯒ ꯇꯥꯗꯕ
ꯃꯤꯁꯨ ꯐꯕ ꯐꯠꯇꯕ ꯂꯩꯌꯦꯗ
ꯍꯣꯏ ꯃꯥ ꯐꯥꯎꯗꯤ ꯐꯩ ꯍꯥꯏꯇꯥꯔꯦ ꯑꯩꯅ ꯏꯄꯥꯈꯣꯏꯗꯁꯨ ꯍꯥꯏꯕꯅꯤ ꯏꯄꯥꯈꯣꯏꯗꯤ ꯑꯩꯈꯣꯏꯗꯤ ꯃꯄꯥꯟ ꯊꯣꯛꯈ꯭ꯔꯥꯕꯒꯤ ꯑꯁ ꯃꯄꯥꯟꯗ ꯂꯩꯕꯗꯤ ꯆꯦꯛꯁꯤꯟꯅ ꯂꯩꯌꯣ ꯈꯣꯠꯂꯣ ꯌꯥꯝ ꯍꯥꯏꯗ꯭ꯔꯥ
ꯎꯝ ꯄꯥꯈꯠ ꯄꯥꯈꯠ ꯌꯥꯟꯕꯅꯦ ꯍꯣꯏ ꯄꯦꯔꯦꯟꯁ ꯈꯣꯏꯗꯤꯒꯣ
ꯒꯣ ꯍꯣꯏ
ꯎꯝ ꯃꯄꯥꯟꯗ ꯂꯩꯔꯗꯤ ꯃꯆꯥꯁꯤꯡꯕꯨ ꯌꯥꯝ ꯈꯟꯕꯅꯤꯗ
ꯑꯗꯨꯒꯤ ꯏꯄꯥꯗ ꯑꯩꯅ ꯏꯄꯥ ꯑꯩꯈꯣꯏꯒꯤ ꯂꯩꯀꯥꯏꯗ ꯍꯦꯟꯅ ꯃꯥ ꯐꯩ ꯍꯥꯏꯕꯤꯕ
ꯆꯤꯡꯒꯤ ꯂꯩꯀꯥꯏꯗꯩ ꯍꯦꯟꯅ ꯃꯥꯅ ꯕꯩ ꯍꯥꯏꯕ ꯅꯣꯛꯄꯗ ꯁꯤꯗꯕꯅꯤ ꯏꯄꯥꯅ ꯑꯗꯨ ꯑꯩꯅ ꯅꯍꯥ ꯑꯩꯅ ꯆꯪꯕ ꯀꯥꯟꯗ ꯑꯆꯥꯄꯣꯠꯁꯨ ꯑꯩꯅ ꯂꯩ ꯇꯝꯄꯥꯛꯔꯣꯝꯗꯒꯤ ꯂꯩꯕ ꯕꯣꯔꯥꯗꯒꯤ ꯑꯣꯏꯔꯣ ꯑꯩꯅ ꯄꯨꯔꯛꯄꯅꯦꯕꯀꯣ ꯑꯥ ꯀꯩꯅꯣꯔꯣꯝꯒꯤ ꯑꯗꯨꯁꯨ ꯑꯩꯅ ꯑꯃ ꯄꯤꯕꯅꯦꯕ ꯃꯥꯒꯤ ꯃꯣꯏꯗꯤ ꯆꯤꯡꯒꯤ ꯄꯣꯠꯆꯩꯀꯣ
ꯌꯦꯟꯁꯥꯡ ꯅꯥꯄꯤꯒꯨꯝꯕ ꯌꯥꯝ
ꯍꯣꯏ ꯃꯥꯗꯤ ꯃꯣꯏꯒꯤ ꯏꯟꯁꯥꯡ ꯊꯣꯡꯉꯒ ꯍꯦꯛ ꯊꯤꯜꯂꯛꯑꯦꯕꯀꯣ
ꯑꯁ ꯍꯥꯎꯔꯝꯒꯅꯤꯍꯦ
ꯍꯥꯎꯗꯦ ꯊꯥꯎ ꯉꯥꯛꯇ ꯊꯥꯎꯉ ꯑꯩꯗꯤ ꯊꯥꯎ
ꯍꯣꯏ ꯑꯁ ꯊꯧ ꯌꯥꯝ ꯆꯥꯒꯟꯕꯅꯦ ꯃꯣꯏꯗꯤ
ꯍꯣꯏ ꯊꯥꯎ ꯉꯧꯔꯒꯀꯣ ꯑꯩꯉꯣꯟꯗ ꯆꯥꯎ ꯍꯥꯏꯅ ꯏꯁꯀ꯭ꯋꯥꯁ ꯃꯅꯥꯗꯣ
ꯎꯝ
ꯑꯗꯨꯕꯨ ꯀꯥꯡꯉꯧ ꯇꯧꯔ ꯊꯤꯜꯂꯛꯄꯅꯦ
ꯑꯁ
ꯏꯆꯦꯅ ꯊꯕꯛ ꯏꯆꯦꯗꯤ ꯊꯕꯛ ꯉꯟꯅ ꯆꯠꯂꯦꯕ ꯏꯆꯦ ꯆꯠꯈ꯭ꯔꯗꯤ ꯊꯤꯜꯂꯛꯄ ꯍꯧꯔꯅꯤ ꯃꯥꯗꯤ ꯄꯨꯡ ꯃꯉꯥꯗ ꯍꯜꯂꯛꯄꯅꯦ
ꯑꯣ ꯑꯌꯨꯛ ꯄꯨꯡ ꯀꯌꯥꯗ ꯍꯧꯕ꯭ꯔꯥ
ꯇꯔꯨꯛ ꯇꯔꯦꯠ ꯅꯤꯄꯥꯜ ꯃꯥꯄꯜꯗ ꯃꯥꯄꯜꯗ
ꯁ꯭ꯇꯣꯔ ꯗꯨꯀꯥꯟ ꯐꯝꯕ꯭ꯔꯥ
ꯅꯠꯇꯦ ꯑꯣꯖꯥꯅꯦ
ꯑꯣ ꯑꯁ ꯌꯥꯝ ꯐꯩꯅꯦ ꯑꯗꯨꯗꯤ
ꯍꯣꯏ ꯑꯣꯖꯥꯅꯦ ꯃꯥ
ꯌꯥꯝ ꯏꯪ ꯇꯞꯂꯝꯒꯅꯤ